ꯑ ꯇꯥꯕ꯭ꯔꯣ
ꯀꯥꯏ ꯇꯏ
ꯎꯝ ꯑꯦꯗꯥ ꯑꯣꯏꯔꯤꯅ
ꯑꯁ ꯍꯧꯖꯤꯛꯇꯤ ꯅꯣꯡ ꯆꯨꯕꯒꯤ ꯌꯨꯝꯗ ꯂꯩ ꯊꯕꯛ ꯆꯠꯕ ꯌꯥꯔꯣꯏ ꯀꯣꯛ ꯈꯔ ꯉꯥꯎꯕꯀꯣ
ꯑꯥ
ꯈꯔ ꯉꯁꯥꯏ ꯃ ꯄꯥꯟꯊꯄ
ꯑꯣ
ꯉꯁꯗ ꯃꯥ ꯄ ꯆ ꯀꯣ ꯑꯗꯨꯒꯤ ꯑꯩ ꯐꯨꯁꯦ ꯀꯣꯛ ꯉꯥꯎꯔꯤꯕ ꯐꯔꯦꯀꯣ ꯑꯗꯨꯕꯨ ꯑꯩ ꯑꯗꯨꯗꯗꯒꯤ ꯌꯨꯝꯗ ꯂꯥꯛꯏ
ꯑ ꯑ ꯐ ꯌꯥꯝ ꯐꯕ꯭ꯔꯣ
ꯍꯣꯏ ꯍꯧꯖꯤꯛꯁꯨ ꯑꯃꯨꯛꯀ ꯅꯣꯡ ꯆꯨꯦꯔꯤꯕ
ꯑꯣ ꯍꯣꯏ ꯑꯗꯨꯗꯤ ꯍꯧꯖꯤꯛ ꯅꯣꯡꯃꯗꯤ ꯁꯔꯛꯇꯦ ꯉꯁꯥꯏꯗꯗꯤ ꯅꯨꯡꯁꯥ ꯁꯥꯔꯝꯕꯅꯤ
ꯅꯣꯡ ꯆꯨꯑꯦ ꯑꯗꯨꯒ
ꯎ ꯅꯠꯇꯦ ꯀꯟꯅ ꯆꯨꯗꯦ ꯑꯗꯨꯒꯤꯅꯤ ꯀꯟꯅ ꯆꯨꯔꯨꯗꯤꯀꯣ ꯑꯗꯨꯒ ꯈꯔ ꯏꯪꯒꯗꯧꯕꯒꯅꯤꯕ ꯑꯗꯨ ꯀꯟꯅ ꯆꯨꯗꯦ ꯑꯃꯨꯛꯀ ꯆꯨꯒ ꯆꯨꯨꯔ ꯆꯨꯨꯔ ꯑꯃꯨꯛꯀ ꯇꯣꯛꯈ꯭ꯔꯦ ꯑꯃꯨꯛꯀ ꯅꯨꯡꯁꯥ ꯌꯥꯝ ꯁꯥꯔꯦꯕꯀꯣ ꯑꯗꯨꯒꯤ ꯐꯤꯕꯝꯅꯦꯕ ꯍꯧꯖꯤꯛꯁꯦ ꯑꯗꯨꯒꯤꯅꯤ ꯌꯥꯔꯣꯏꯗꯣ ꯑꯗꯨ ꯑꯗꯨꯗꯤ ꯑꯗꯨ ꯍꯧꯖꯤꯛꯇꯤ ꯈꯔꯗꯤ ꯏꯪꯉꯤ ꯏꯪꯉꯤ
ꯎꯝ ꯍꯧꯖꯤꯛ ꯐꯥꯎ ꯁꯥꯔꯛꯏꯗꯤ ꯅꯣꯏ ꯏꯐꯥꯟꯜꯗ ꯅꯨꯡꯁꯥꯗꯤ ꯊꯣꯛꯕ꯭ꯔꯣ ꯅꯨꯡꯁꯥ ꯊꯣꯛꯂꯒ ꯅꯣꯡ ꯆꯨꯕꯗ ꯇꯧꯕ꯭ꯔꯣ ꯍꯣꯏ
ꯍꯣꯏ ꯑꯗꯨꯒꯤꯅꯤ ꯍꯧꯖꯤꯛꯁꯨ ꯅꯨꯡꯁꯥ ꯑꯃꯨꯛꯀ ꯊꯣꯔꯛꯈ꯭ꯔꯦ ꯑꯃꯨꯛꯀ ꯅꯣꯡ ꯆꯨꯔꯤ ꯍꯧꯖꯤꯛꯁꯨ ꯕꯦꯔꯛꯑꯅꯤ
ꯅꯣꯏꯒꯤ ꯋꯦꯗꯔꯁꯤꯁꯨ ꯌꯥꯕꯅꯤꯅꯦ
ꯍꯣꯏ ꯑꯗꯨꯒꯤ ꯈꯪꯉꯕ ꯑꯗꯨꯗꯦ ꯍꯥꯏꯕꯗꯤ ꯌꯥꯗꯦ
ꯃꯤ ꯈꯔꯥꯁꯦ ꯃꯤ ꯈꯔꯅꯤꯁꯦ ꯍꯧꯖꯤꯛꯁꯦ ꯆꯥꯟꯁꯅꯦ ꯀꯥꯏꯅꯣ ꯍꯥꯏꯔꯒ ꯅꯨꯄꯤ ꯌꯥꯝ ꯅꯨꯄꯤ ꯊꯤ ꯅꯨꯄꯤ ꯆꯥꯟꯁꯅꯦ ꯍꯥꯏꯅꯀꯣ
ꯍꯥꯏ
ꯅꯨꯄꯤꯗꯨꯣ ꯌꯥꯝ ꯀꯣꯏꯕꯒꯤꯔꯥ ꯀꯣꯏ ꯍꯥꯏꯅꯤꯡꯉꯥꯏ ꯊꯦꯝꯒꯤꯔꯥ ꯀꯩꯅꯣ ꯌꯥꯝ ꯇꯥꯎꯋꯦ ꯍꯥꯏꯅꯤ
ꯍꯧꯖꯤꯛ ꯀꯥꯡꯉꯤꯀꯣ
ꯍꯧꯖꯤꯛ ꯑ ꯆ꯭ꯔꯥꯟꯁꯅꯦ ꯍꯥꯏꯅꯦ ꯁꯤꯁꯦ
ꯑꯗꯨꯕꯨ ꯆꯥꯟ ꯍꯣꯏ ꯆꯨꯝꯃꯦ ꯍꯥꯏ ꯑꯗꯨꯕꯨ ꯆꯨꯝꯃꯦꯀꯣ ꯑꯩꯁꯨ ꯈꯟꯕꯅꯦꯕ ꯑꯗꯨꯕꯨ
ꯇꯤꯟꯅꯧ ꯈꯪꯍꯧꯎ ꯑꯗꯣ ꯃꯤ ꯎꯝ ꯃꯤ ꯃꯤ ꯌꯥꯝ ꯂꯩꯔ ꯀꯥꯟꯗ ꯅꯨꯄꯤ ꯅꯨꯄꯤ ꯐꯖꯕꯁꯨ ꯂꯩꯕꯅꯦ
ꯍꯣꯏ ꯆꯨꯝꯃꯦꯃꯦ ꯅꯉꯥꯏꯕ ꯆꯨꯝꯃꯦ ꯑꯗꯨꯕꯨ ꯑꯩꯅ ꯈꯜꯂꯤꯕꯁꯦ ꯁꯨꯃꯥꯏꯅ ꯈꯪꯅ ꯑꯃꯂꯒ ꯍꯣꯔꯦꯟ ꯑꯣ ꯀꯔꯤ ꯍꯥꯏꯁꯤꯔꯥ ꯎꯕ ꯃꯇꯝꯗ ꯑꯗꯨ ꯑꯗꯥ ꯁꯨꯃꯥꯏꯅ ꯇꯧꯒꯗꯕ ꯑꯗꯨ ꯑꯩ ꯍꯣꯏ ꯑꯗꯨꯒ ꯑꯩꯈꯣꯏꯒꯤ
ꯑꯝ
ꯑꯗꯨꯒꯅꯤ ꯑꯩ ꯄꯥꯝꯗꯕꯣꯠꯁꯦ
ꯑꯗꯨꯗꯅꯤꯅꯦ ꯑꯩꯁꯦ ꯅꯪ ꯍꯧꯖꯤꯛꯁꯤꯦ ꯋꯥꯔꯤ ꯐꯖꯅ ꯁꯥꯔꯣ ꯇꯦꯛꯁ ꯊꯔꯣ ꯃꯉꯣꯟꯗꯁꯨ ꯑꯣ ꯑꯗꯨꯝ ꯅꯪꯅ ꯅꯪꯅ ꯄꯥꯝꯕ ꯑꯣꯏꯔꯗꯤ ꯍꯥꯏ ꯋꯥꯅꯤꯗ ꯑꯗꯨꯗ ꯑ ꯃꯁꯥꯛꯗꯨꯨ ꯈꯪꯗ꯭ꯔꯁꯨ ꯂꯩꯗꯅ
ꯍꯣꯏ ꯍꯣꯏ ꯍ
ꯑꯗꯨꯝꯞ ꯅꯨꯄꯤꯕꯨꯗꯤ ꯑꯗꯨꯝ ꯇꯞ ꯇꯞꯅ ꯈꯪꯉꯛꯀꯗꯕꯅꯤ ꯀꯩꯅꯣ ꯃꯣꯏ ꯍꯥꯏꯗꯤ ꯀꯔꯤ ꯍꯥꯏꯁꯤꯔꯥ ꯃꯣꯏꯗꯤ ꯀꯥꯗꯔꯁꯨ ꯌꯥꯝ ꯇꯧꯍꯟꯕꯅꯦ ꯑꯗꯨꯒ ꯃꯣꯏꯗꯤ ꯀꯩꯅꯣ ꯌꯥꯝ ꯌꯦꯡꯁꯤꯟꯕ ꯍꯥꯏꯇꯥꯔꯦ
ꯍꯣꯏ ꯑꯗꯨꯅꯦ ꯃꯈꯣꯏ ꯁꯨꯃꯥꯏꯅ ꯇꯧꯋꯦꯕꯀꯣ
ꯎꯝ ꯑꯗꯨꯒ ꯅꯪꯅ ꯐꯖꯅ ꯌꯦꯡꯂꯡꯝꯗ꯭ꯔꯗꯤ ꯊꯤꯕꯗꯣ ꯂꯧꯔꯦ ꯐꯖꯅꯣ ꯋꯥꯔꯤ ꯁꯨꯔꯑꯝꯗꯤ ꯅꯪ ꯐꯖꯔꯛꯄ ꯐꯪꯉꯦ ꯍꯥꯏ ꯑꯗꯨꯅꯤ
ꯑꯗꯨꯅꯦ ꯑꯗꯨꯗꯕꯨ
ꯑꯅꯤꯗꯤ ꯑꯃꯨꯛ ꯑꯩ ꯇꯧꯔꯛꯏꯀꯣ
ꯑꯥ
ꯑꯅꯤ ꯇꯧꯔꯛꯏ ꯑꯗꯨꯕꯨ ꯑꯃꯗ ꯅꯨꯄꯥ ꯊꯤꯈ꯭ꯔꯤ ꯍꯥꯏꯅꯤ
ꯑ
ꯑꯩꯗꯤ ꯊꯥꯖꯗꯦꯀꯣ ꯑꯩ ꯊꯥꯖꯗꯦ ꯃꯥꯅ ꯍꯥꯏꯕꯗꯤ
ꯎꯝ
ꯑꯩꯗꯤ ꯊꯥꯖꯗꯦ ꯃꯥꯅ ꯑꯩꯒꯤ ꯀꯩꯅꯁꯦ ꯑꯩ ꯆ ꯍꯪꯉꯕꯀꯣ
ꯑꯥ
ꯈꯪꯉꯒ ꯑꯗꯨꯋꯥꯏꯗ ꯑꯩ ꯑꯩꯁꯨ ꯍꯥꯏꯈ꯭ꯔꯦ ꯑꯗꯨꯕꯨ ꯍꯣꯏ ꯑꯗꯨꯒ ꯅꯪꯗꯤ ꯑꯉꯥꯡꯅꯤ ꯑꯗꯨꯒ ꯍꯧꯖꯤꯛꯀꯥꯟꯁꯤꯗꯤ ꯑꯉꯥꯡꯅꯤ ꯑꯗꯨꯒ ꯀꯔꯤ ꯀꯔꯤ ꯊꯕꯛ ꯇꯧꯕ꯭ꯔꯥ ꯑꯗꯨꯒ ꯍꯪꯃꯀꯣ
ꯑꯥ
ꯑꯩꯅ ꯍꯪꯕ ꯃꯇꯝꯗ ꯃꯥꯁꯦ ꯀꯔꯤ ꯍꯥꯏꯁꯤꯔꯥ ꯊꯥꯔꯇꯤ ꯑꯣꯏꯔꯦ ꯍꯥꯏꯕꯀꯣ
ꯑꯣ
ꯑꯗꯨ ꯃꯥꯒꯤ ꯈꯣꯟꯅꯗꯩ ꯊꯥꯔꯇꯤ ꯃꯥꯟꯗꯕ ꯌꯥꯝꯈ꯭ꯔꯦ ꯑꯁꯤ ꯄꯤꯛꯄ ꯑꯗꯨꯒ ꯑꯗꯨ ꯀꯨꯝꯕꯀꯣ
ꯑ ꯅꯪꯉꯣꯟꯗ ꯅꯪꯉꯣꯟꯗ ꯂꯥꯛꯅꯕꯒꯤ ꯑꯣꯏꯔꯝꯅꯤ ꯀꯩꯅꯣ
ꯍꯣꯏ ꯑꯗꯨ ꯑꯩꯁꯨ ꯆꯤꯡꯅꯥꯕꯅꯦ ꯑꯗꯨꯒꯤꯅꯦꯕ
ꯎꯝ ꯅꯪꯉꯣꯟꯗ ꯑꯛꯅꯔꯒ ꯑꯁ ꯑꯗꯨꯒꯨꯝꯕꯗ ꯑꯗꯨꯝ ꯂꯥꯛꯅꯕ ꯀꯩꯅꯣ ꯂꯥꯛꯅꯔꯗꯗꯤ ꯐꯖꯅ ꯋꯥꯔꯤ ꯁꯥꯔꯒ ꯑꯁꯃꯥꯏꯅ ꯑꯩ ꯊꯥꯖꯗꯦ ꯁꯨꯃꯥꯏꯅ ꯇꯧ ꯍꯦꯟꯅ ꯋꯥꯔꯤ ꯁꯥꯔꯒ ꯈꯪꯍꯜꯂꯣ ꯀꯩꯅꯣ
ꯑꯗꯨꯅꯦ ꯑꯗꯨꯅꯦ ꯃꯥꯁꯤ ꯃꯥꯗꯤ ꯑꯃꯨꯛꯀ ꯀ꯭ꯂꯥꯁ ꯀꯨꯝꯕ ꯁ꯭ꯀꯨꯜꯒꯨꯝꯕꯗꯤ ꯇꯝꯕ ꯂꯣꯏꯈ꯭ꯔꯦ ꯍꯥꯟꯅ ꯂꯣꯏꯈ꯭ꯔꯦ ꯍꯥꯏꯕꯀꯣ ꯑꯗꯨ ꯑꯩꯗꯤ ꯌꯥꯝꯗꯤ ꯊꯥꯖꯗꯦ ꯃꯥꯅ ꯍꯥꯏꯕꯒꯤ ꯑꯗ ꯎꯗ ꯑꯗ ꯃꯥꯒꯤ ꯃꯤꯡꯁꯨ ꯃꯥꯒꯤ ꯃꯤꯡꯁꯨ ꯈꯥꯡꯗ꯭ꯣꯏꯗ ꯑꯩꯁꯨ
ꯎꯝ ꯑꯗꯣ ꯍꯧꯖꯤꯛꯀꯥꯟ ꯅꯨꯄꯤꯁꯤꯡꯁꯤꯗꯤ ꯑꯗꯨꯝ ꯀꯗꯔ ꯇꯧꯕ ꯅꯠꯇ꯭ꯔꯒ ꯑꯊꯤ ꯋꯥꯔꯦꯝ ꯉꯥꯡꯕ ꯑꯗꯨ ꯇꯧꯕ ꯃꯣꯏꯁꯦ ꯍꯥꯏꯕꯗꯤ ꯅꯨꯄꯥꯒꯤ ꯅꯨꯄꯥꯒꯤ ꯃꯒꯣꯟ ꯈꯪꯅꯤꯡꯉꯥꯏ ꯍꯥꯏꯇꯥꯔꯦ ꯍꯥ ꯀꯃꯥꯏꯅ ꯇꯧꯕ ꯃꯤꯅꯣ ꯀꯔꯤ ꯇꯧꯕ ꯃꯤꯅꯣ ꯍꯥꯏꯕꯗꯣ ꯈꯪꯅꯤꯡꯕꯗꯣ ꯃꯣꯏꯅ ꯃꯣꯏꯁꯤ ꯍꯟꯗꯛꯁꯤꯗꯤ ꯍ ꯑꯩꯁꯦ ꯌꯥꯝ ꯂꯩꯔꯕ ꯃꯤ ꯃꯆꯥꯒꯨꯝꯕ ꯑꯩꯈꯣꯏꯒꯨꯝꯕꯗꯨꯗꯤ ꯃꯣꯏ ꯌꯥꯝ ꯄꯥꯝꯅꯕꯀꯣ ꯍꯤꯅꯥ ꯈꯨꯟꯕꯗ ꯃꯤꯒꯨꯝꯕ ꯊꯤꯕꯒꯨꯝꯕ ꯀꯃꯥꯏꯅ ꯇꯧꯋꯦꯗꯅ
ꯄꯩꯁꯥ ꯄꯥꯏꯕꯁꯤꯡꯅꯤ ꯃꯈꯣꯏꯅ ꯄꯥꯝꯂꯤꯕꯕꯁꯤ
ꯍꯣꯏ ꯁꯥꯊꯤꯅꯁꯨ ꯄꯩꯁꯥ ꯄꯥꯏ
ꯍꯣꯏ ꯍꯣꯏ ꯍꯧꯖꯤꯛ ꯍꯦ ꯍꯧꯖꯤꯛ ꯑ ꯑꯃꯨꯛꯀ ꯄꯩꯁꯥ ꯄꯥꯏꯔꯒ ꯊꯣꯛꯂꯛꯑꯒꯗꯤ ꯀꯅꯥꯅ ꯑꯩꯈꯣꯏꯅ ꯍꯥꯏꯕ ꯃꯇꯝꯗ ꯀꯅꯥꯅꯔꯤ ꯑꯁꯤꯗ ꯅꯣ ꯍꯥꯏꯗꯧꯕꯅꯣ ꯃꯈꯣꯏꯅ ꯌꯥꯝ ꯌꯥꯈꯔꯤꯕꯀꯣ ꯄꯩꯁꯥ ꯂꯩꯔꯗꯤ ꯍꯧꯖꯤꯛꯀꯥꯟꯁꯤ꫰ꯁꯨꯃꯥꯏꯅ ꯇꯧꯔꯤꯕ ꯑꯗꯨꯒꯤꯅꯤ ꯋꯥꯕꯁꯤ ꯀꯦ ꯑꯩꯈꯣꯏꯒꯤ ꯑꯩꯈꯣꯏꯗꯤ ꯁꯥꯛꯁꯨ ꯐꯖꯗꯦ ꯄꯩꯁꯥ ꯄꯥꯏꯗꯦ ꯑꯗꯨ ꯀꯅꯥꯅ ꯄꯥꯝꯒꯅꯤ ꯑꯩꯈꯣꯏꯗꯤ ꯁꯨꯃꯥꯏꯅ ꯇꯧꯗꯗꯤꯀꯣ
ꯑꯁ ꯅꯨꯄꯤ ꯂꯩ ꯏꯁꯣꯔꯅ ꯁꯦꯝꯕ ꯍꯥꯏꯕꯗꯤ ꯑꯃꯗꯤ ꯂꯩꯗꯤ ꯂꯩꯔꯤ ꯇꯅꯤꯗ ꯑꯗꯨ ꯑꯣꯏꯔꯁꯨꯅ ꯑꯩꯈꯣꯏꯅ ꯑꯩꯈꯣꯏꯅ ꯑꯦ ꯑ ꯎꯕ ꯀꯥꯟꯗ ꯍꯣꯏ ꯄꯥꯈꯪ ꯑꯣꯏꯔꯕꯅꯤꯅ ꯎꯔ ꯀꯥꯟꯗ ꯐꯖꯕ ꯍꯥꯏꯕꯁꯤꯗꯤ ꯄꯥꯝꯗꯤ ꯄꯥꯝ ꯃꯤ ꯈꯨꯗꯤꯡꯅ ꯀꯣ ꯄꯥꯝꯅꯏꯌꯦꯕꯀꯣ ꯑꯗꯨ ꯑꯣꯏꯔꯁꯨ ꯄꯝ ꯑꯩꯅ ꯄꯥꯝꯕꯁꯤꯡꯗꯣ ꯂꯧꯔꯅꯤ ꯍꯥꯏꯕ ꯂꯩꯇꯦꯕ
ꯍꯣꯏꯣꯏ ꯑꯩ ꯑꯗꯨꯅꯦ ꯆꯨꯝꯃꯦ ꯑꯗꯨꯗ
ꯏꯁꯣꯔꯅꯗꯤ ꯁꯦꯝꯃꯗꯤ ꯑꯃꯗꯤꯗꯤ ꯂꯩꯗꯤ ꯂꯩꯅꯤꯗ ꯑꯗꯨ ꯑꯣꯏꯔꯁꯨ ꯍꯥꯏ ꯑꯩꯈꯣꯏꯁꯨ ꯑꯩꯈꯣꯏꯁꯨ ꯅꯨꯄꯤ ꯊꯤꯌꯦ ꯍꯥꯏ ꯑꯗ ꯄꯪ ꯄꯪ ꯂꯧꯁꯤꯟꯗꯨꯁꯨ ꯌꯥꯁꯨ ꯌꯥꯗꯦꯗꯅ ꯑꯩꯈꯣꯏ ꯇꯨꯡꯒꯤꯁꯨ ꯈꯟꯒꯗꯕꯅꯦꯕꯀꯣ ꯑꯩꯗꯒꯤ ꯄꯪꯄꯗꯒꯤ ꯕꯖꯥꯔꯗꯒꯤ ꯎꯕꯒꯨꯝꯕ ꯑꯥ ꯑꯗꯨꯒꯨꯝꯕꯗ ꯄꯪꯄꯥꯡ ꯀꯣꯏꯁꯤꯜꯂꯗꯅ ꯇꯨꯡꯗ ꯋꯥꯗꯅ ꯎꯝ ꯋꯥꯒꯗꯕꯁꯦ ꯅꯨꯄꯤꯈꯣꯏꯗꯤ ꯋꯥꯔꯣꯏ ꯃꯣꯏꯗꯤ ꯏꯃꯨꯡ ꯏꯃꯨꯡꯒꯤ ꯀꯩ ꯀꯩꯅꯣ ꯈꯛꯇ ꯇ ꯎꯋ ꯌꯥꯥꯏ ꯄꯅꯤꯕꯀꯣ ꯋꯥ ꯋꯥꯕ ꯍꯥꯏꯁꯤꯗꯤ ꯑꯩꯈꯣꯏ ꯅꯨꯄꯥꯅ ꯋꯥꯕꯅꯦꯕ ꯆꯠꯂꯒ ꯊꯕꯛ ꯆꯠꯂꯒ ꯍꯜꯂꯛꯄꯗ ꯅꯨꯄꯤꯗꯨꯅ ꯏꯁꯥꯎ ꯂꯥꯡꯉꯒꯗꯤ ꯏꯁ ꯂꯣꯏꯔꯍꯦ
ꯍ ꯑꯗꯨꯅꯦ ꯆꯨꯝꯃꯦ ꯑꯗꯨꯗꯨ ꯑꯗꯨꯒꯤꯅꯤ ꯑꯩꯈꯣꯏ ꯏꯃꯥ ꯏꯄꯥꯁꯤꯡꯅꯀꯣ ꯅꯨꯄꯤ ꯊꯤꯕ ꯃꯇꯝꯗ ꯐꯖꯅ ꯊꯤꯔꯣ ꯃꯨꯟꯅ ꯇ ꯊꯤꯔꯣ ꯍꯥꯏꯕ ꯑꯗꯨꯒꯤꯅꯤꯅ ꯃꯈꯣꯏꯅ ꯇꯧꯁꯤ ꯍꯧꯖꯤꯛꯀꯥꯟꯁꯨ ꯑꯩꯈꯣꯏꯅ ꯎꯔꯤꯗꯅ ꯃꯈꯣꯏꯅ ꯅꯨꯄꯥꯗꯤ ꯑꯌꯨꯛ ꯉꯇ ꯍꯧꯔꯒ ꯃꯄꯥꯟꯗ ꯊꯕꯛ ꯁꯨꯕ ꯆꯠꯂꯦ ꯑꯗꯨꯒ ꯅꯨꯡꯗꯥꯡ ꯑꯃꯨꯛꯀ ꯍꯜꯂꯛꯈ꯭ꯔꯦ ꯑꯗꯨꯒ ꯆꯥ ꯉꯁꯥꯡꯁꯨ ꯐꯖꯅ ꯄꯤꯔꯝꯗ꯭ꯔꯦ ꯑꯗꯨ ꯁꯨꯃꯥꯏꯅ ꯇꯧꯕꯒꯤꯀꯣ ꯃꯤꯁꯤꯡ ꯎꯕꯒꯤ ꯑꯩꯈꯣꯏ ꯏꯃꯥ ꯏꯄꯥꯁꯤꯡꯁꯨ ꯅꯈꯣꯏꯅ ꯅꯨꯄꯤ ꯂꯧꯕ ꯃꯇꯝꯗ ꯐꯖꯅ ꯌꯦꯡꯉꯣ ꯑꯗꯨꯒ ꯊꯨꯅ ꯊꯨꯅ ꯂꯧꯒꯅꯨ ꯍꯥꯏꯕ ꯑꯗꯨꯒ ꯍꯟꯗꯨꯒꯤꯅꯦꯕ
ꯍꯣꯏ ꯃꯗ ꯃꯣꯏꯅ ꯑ ꯑꯍꯜ ꯂꯃꯟꯁꯤꯡꯅ ꯍꯩꯕꯗꯣ ꯑꯗꯨꯝ ꯇꯥꯗꯤ ꯇꯥꯗꯕꯅꯤ ꯑꯗꯨꯝ ꯍꯧꯖꯤꯛ ꯃꯇꯝꯁꯦ ꯑꯁ ꯈꯪꯗꯦꯗ ꯑꯉꯥꯡ ꯃꯆꯥ ꯑꯣꯏꯔꯤꯁꯤꯡꯅ ꯅꯨꯄꯤ ꯊꯤꯖꯤꯜꯂꯒ ꯑꯗꯨꯝꯕꯁꯨ ꯂꯩꯔꯦ ꯑꯩꯒꯤ ꯑꯩꯈꯣꯏꯗꯒꯤ ꯑꯉꯥꯡ ꯑꯣꯏꯕꯁꯤꯡꯗꯨ ꯅꯨꯄꯤ ꯊꯤꯔꯒ ꯑꯉꯥꯡ ꯑꯉꯥꯡ ꯃꯆꯥ ꯂꯩ ꯄꯔꯒ ꯏꯁ ꯑꯗꯨ ꯌꯦꯡꯉꯀꯥꯟꯗ ꯃꯣꯏꯁꯦ ꯑꯗꯨ ꯀꯃꯥꯏꯅ ꯍꯤꯡꯕꯣ ꯍꯥꯏꯅ ꯈꯜꯂꯒ ꯂꯩꯕꯅꯤ ꯑꯩꯈꯣꯏꯅ ꯍꯤꯡꯁꯤꯗ ꯍꯤꯡꯒꯗꯕꯁꯦ ꯋꯥꯔꯒ ꯈꯜꯂ ꯐꯒꯠꯂꯛꯑꯦ ꯀꯥꯟꯗ ꯃꯣꯏꯗꯤ ꯄꯪ ꯄꯪꯗ ꯂꯩ ꯂꯩꯕ ꯌꯥꯕꯒꯤ ꯃꯑꯣꯡꯗ ꯃꯣꯏ ꯂꯩꯗꯥꯔ ꯈꯪꯅꯅꯤ
ꯑꯗꯨꯒꯤꯅꯦ ꯑꯗꯨꯒꯤꯅꯦ ꯃꯈꯣꯏꯁꯤꯡꯗꯤ ꯀꯔꯤ ꯍꯥꯏꯁꯤꯔꯥ ꯃꯄꯥꯟꯗ ꯃꯃꯥ ꯃꯄꯥꯗꯨ ꯃꯄꯥꯟꯗ ꯂꯥꯏꯔꯤꯛ ꯇꯝꯂꯣ ꯍꯥꯏꯅ ꯀꯩꯌꯥꯁꯤꯗ ꯊꯝꯕꯀꯣ ꯑꯗꯨꯒ ꯃꯃꯥ ꯃꯄꯥꯗꯤ ꯈꯪꯗꯕ ꯃꯅꯨꯡꯗ ꯀꯔꯤ ꯀꯔꯤ ꯇꯧꯕ꯭ꯔꯥ ꯈꯥꯡꯗꯕ ꯑꯗꯨꯒꯤꯅꯦ ꯑꯗꯨꯒꯤꯅꯤ ꯅꯠꯇ꯭ꯔꯗꯤ ꯀꯔꯤ ꯀꯔꯤ ꯂꯩꯗꯦꯕ ꯑꯩꯒꯤ ꯃꯤꯅ ꯎꯕ ꯃꯗꯨꯒꯤ ꯊꯕꯛꯁꯤꯡꯗꯨꯀꯣ
ꯎꯝ ꯑꯩꯣꯏ ꯑꯩꯈꯣꯏꯅꯗꯤ ꯀꯩ ꯍꯥꯏꯁꯤꯔꯥ ꯑꯩꯈꯣꯏꯅꯗꯤ ꯑꯗꯨꯝ ꯆꯠꯄ ꯀꯩ ꯀꯩꯅꯣ ꯇꯧꯕꯅꯤꯅ ꯑꯩꯈꯣꯏꯅꯗꯤ ꯎꯕ ꯑꯗꯨꯒ ꯑꯗꯨ ꯃꯆꯥꯗꯅꯤ ꯀꯣ ꯑꯁ ꯑꯗꯨ ꯃꯆꯥꯗꯣ ꯅꯠꯇ꯭ꯔꯣ ꯍꯥꯏꯔꯒ ꯑꯩꯈꯣꯏꯗꯤ ꯎ ꯍꯥꯎꯕ ꯃꯣꯏ ꯑꯄꯥꯝꯄꯥꯁꯤꯗꯤ ꯎ ꯍꯥꯎꯗꯕꯅꯤꯅ ꯑꯦ ꯃꯣꯏꯗ ꯍꯥꯏꯒꯗꯕꯁꯨ ꯑꯁ ꯂꯩꯌꯦꯗꯅ ꯍꯥꯏꯕꯗꯤ ꯃꯣꯏꯗꯣ ꯕꯦꯠ ꯏꯟꯇꯦꯟꯁꯟꯒꯨꯝꯕꯗ ꯆꯠꯀꯗ꯭ꯔꯥ ꯅꯠꯇ꯭ꯔꯒ ꯂꯥꯟꯅ ꯈꯪꯈꯤꯒꯗ꯭ꯔꯥ ꯍꯥꯏꯕ ꯂꯩꯗꯅ
ꯍꯣꯏ ꯍ ꯑꯗꯨꯅꯦꯁꯨꯃꯦ
ꯑꯗꯨꯗ ꯑꯣꯏ ꯃꯣꯏ ꯃꯣꯏ ꯃꯁꯥ ꯃꯁꯥꯒꯤ ꯕꯤꯖꯤꯅꯦꯁꯅꯦꯕ ꯃꯥ ꯃꯥꯁꯨ ꯑꯩꯈꯣꯏꯁꯨ ꯑꯗꯨꯝ ꯁꯥꯊꯤꯔꯝꯕꯅꯦ ꯅꯣꯡ ꯅꯣꯡꯃꯥ ꯍꯩꯁꯤꯦ ꯑꯗꯨꯝ ꯒ꯭ꯌꯥꯟꯗꯤ ꯇꯥꯔꯛꯄꯅꯦꯥ ꯄꯥꯈꯪꯍꯩꯁꯤꯗꯤ ꯍꯥꯏꯅ ꯈꯜꯂꯒ ꯂꯩꯔꯝꯃꯦ
ꯅꯨꯄꯤꯕꯨꯗꯨꯗꯤ ꯈꯪꯗꯦ ꯈꯪꯗꯦ ꯅꯨꯄꯥꯁꯤꯡꯗꯤ ꯈꯤꯇꯪꯕꯨꯗꯤ ꯁꯥꯊꯤꯔꯝꯃꯤ
ꯍꯣꯏ ꯁꯥꯊꯤꯗꯧꯕꯅꯤꯅꯍꯦ ꯅꯨꯄꯥ ꯍꯥꯏꯕꯗꯤ
ꯑꯗꯨ ꯑꯣꯏꯔꯁꯨ ꯍꯤꯟꯖꯤꯟꯕ ꯑꯃ ꯂꯩꯗꯅ
ꯍꯣꯏ ꯍꯣꯏ ꯍꯦꯟꯖꯤꯟ ꯍꯦꯟꯖꯤꯟꯕ ꯌꯥꯗ꯭ꯔꯦꯍꯦ ꯃꯗꯨꯗꯤ ꯑꯗꯨꯕꯨ ꯑ ꯅꯨꯄꯥ ꯍꯥꯏꯕꯗꯤ ꯅꯨꯄꯥ ꯍꯥꯏꯕꯗꯤꯀꯣ ꯑꯗ ꯅ ꯍꯥꯏꯒ ꯅꯨꯡꯉꯥꯏꯅ ꯍꯥꯏꯕꯁꯦ ꯀꯔꯤ ꯍꯥꯏꯁꯤꯔꯥ ꯑ ꯂꯥꯟ ꯑꯃꯒꯤ ꯃꯐꯝꯗ ꯆꯠꯇꯕꯀꯣ ꯑꯗꯨꯒ ꯆꯨꯝꯅ ꯆꯨꯝꯅ ꯅꯨꯡꯉꯥꯏꯕꯀꯣ ꯑꯗꯨꯒ ꯃꯤ ꯇꯧꯕꯁꯤꯅꯤ ꯄꯩꯁꯥ ꯄꯥꯏꯔꯒ ꯀꯔꯤ ꯀꯔꯤ ꯃꯈꯣꯏꯅ ꯇꯧꯅꯤꯡ ꯇꯧꯅꯤꯡꯕ ꯃꯈꯣꯏꯅ ꯃꯄꯥ ꯃꯄꯥ ꯍꯥꯏꯕꯁꯨ ꯏꯟꯗꯦ ꯀꯣ ꯑꯗꯨ ꯑꯗꯨ ꯇꯔꯦ ꯑꯗꯨꯒꯤ ꯃꯤꯁꯤꯡꯗꯨ ꯀꯔꯤ ꯍꯥꯏꯁꯦ ꯑ ꯑꯣꯏꯔꯣꯏꯕꯀꯣ ꯇꯨꯡꯗ ꯑꯗꯨꯒꯤꯅꯦ ꯑꯗꯨꯕꯨ ꯅꯨꯄꯤꯁꯨ ꯊꯤꯕꯁꯤ ꯐꯥꯔꯦ ꯑꯗꯨꯕꯨ ꯀꯣꯏꯔꯨꯁꯨ ꯐꯖꯠꯅꯀꯣ ꯐꯖꯅ ꯊꯝꯂꯒ ꯑꯩꯈꯣꯏꯒꯤ ꯀꯔꯤ ꯍꯥꯏꯁꯤꯔ ꯄ꯭ꯂꯥꯟ ꯂꯕꯒ ꯂꯩꯔꯒ ꯊꯝꯒꯗꯧꯕꯅꯦꯕ ꯅꯠꯇ꯭ꯔꯗꯤ ꯑꯁ ꯍꯥꯏꯥꯎ ꯨꯝꯅ ꯆꯍꯤ ꯑꯉꯥꯡ ꯑꯉꯥꯡ ꯑꯣꯏꯔꯒ ꯑꯃꯨꯛꯀ ꯆꯦꯠ ꯑꯅꯤ ꯑꯃꯨꯛꯀ ꯐꯦꯂꯤ ꯂꯩꯒꯅꯤ ꯑꯗꯨꯒ
ꯐ꯭ꯔꯤꯗ ꯂꯩꯔꯛꯑꯅꯤ ꯃꯣꯏ ꯃꯄꯥ ꯃꯄꯥ ꯃꯃꯥꯒꯤ ꯄꯩꯁꯥ ꯆꯥꯔꯒ ꯂꯩꯔꯅꯤ ꯍꯥꯏ
ꯍꯣꯏ ꯍꯣꯏ ꯆꯨꯝꯃꯦꯕ ꯑꯗꯨꯒꯤꯅꯤ
ꯐꯖꯅ ꯈꯅꯤ ꯈꯟꯅ ꯅꯨꯄꯤ ꯑꯉꯥꯡ ꯂꯧꯕ ꯍꯥꯏꯁꯤ ꯑꯩ ꯋꯥꯗꯤ ꯋꯥꯕꯅꯦ ꯐꯖꯅ ꯈꯟꯅꯒꯗꯕꯅꯤ ꯑꯗꯨ ꯇꯒꯤ ꯄꯪꯄꯥꯡ ꯂꯧꯁꯤꯜꯂꯒ ꯀꯩꯅꯣ ꯇꯧꯗꯤ ꯌꯥꯔꯦ ꯑꯩꯈꯣꯏ ꯍꯣꯏ ꯑꯉꯥꯡ ꯃꯆꯥꯗ ꯑꯁ ꯃꯣꯏꯅ ꯊꯤꯈ꯭ꯔ ꯑꯩꯈꯣꯏ ꯊꯤꯕ ꯐꯪꯉꯣꯏ ꯍꯥꯏꯕꯗꯨꯁꯨ ꯈꯟꯅꯤꯡꯉꯥꯏ ꯂꯩꯗꯕꯀꯣ ꯑꯗ ꯑꯩꯈꯣꯏꯅ ꯊꯤꯞꯃꯜꯂꯁꯨ ꯊꯦꯡꯃꯜꯂꯁꯨ ꯋꯥꯕ ꯍꯥꯏꯇꯥꯔꯦ ꯑꯩꯈꯣꯏ ꯄꯥꯈꯪꯉꯒꯤꯀꯣ ꯃꯣꯏꯅ ꯈꯤꯇꯪ ꯉꯥꯅ ꯊꯤꯕ ꯍꯥꯏꯗꯤ ꯃꯣꯏ ꯑꯉꯥꯡꯒꯤ ꯑꯃꯨꯛꯀ ꯆꯥꯕ ꯐꯪꯉꯤꯗꯅ ꯊꯦꯡꯅ ꯊꯦꯡꯅ ꯇꯧꯔꯗꯤ ꯑꯃꯨꯛꯀ ꯑꯩꯈꯣꯏꯗ ꯋꯥꯏ ꯍꯥꯏ ꯋꯥꯅꯦ
ꯑꯗꯨ ꯅꯨꯄꯤ ꯀꯔꯤ ꯍꯥꯏꯁꯤꯔ ꯅꯨꯄꯤ ꯊꯤꯔꯨꯁꯨ ꯅꯨꯄꯥ ꯊꯤꯔꯨꯁꯨ ꯀꯣ ꯐꯖꯅ ꯂꯁ꯭ꯔꯥ ꯑꯥ ꯃꯈꯣꯏꯒꯤ ꯇꯞꯅ ꯇꯞꯅ ꯀꯣ